ꯑꯕ꯭ꯔꯣ
ꯇꯥꯔꯕꯣ ꯑꯩ ꯅꯪ ꯀꯨꯏꯅ ꯂꯩꯕꯗꯨꯗ ꯄꯥꯏꯔꯛꯑꯣꯏꯗꯕ ꯃ ꯃꯥꯥꯂꯨꯔꯦ
ꯍꯥꯏꯗꯤ ꯀꯩ ꯍꯥꯏꯇꯥꯔꯦ ꯃꯣꯏꯒꯤ ꯃꯥꯒꯤ ꯑꯆꯞꯄꯤꯗꯣ ꯑꯗꯨꯗꯒꯤ ꯆꯠꯇꯕꯤꯗ ꯑꯃꯨꯛ ꯑꯣꯟꯊꯣꯛ ꯐꯣꯟꯁꯤꯟ ꯇꯧꯔꯒ ꯀꯣꯟꯅ ꯄꯥꯏꯔꯛꯄ ꯍꯥꯏꯗꯤ ꯃꯃꯥꯡꯒꯤ ꯕꯦꯔꯥꯗꯣ ꯑꯗꯨꯗꯣ ꯑꯃꯨꯛ ꯀꯥꯈꯤꯒꯗ꯭ꯔꯅ
ꯃꯄꯥꯟꯅ ꯌꯥꯝ ꯂꯥꯡꯉꯦ ꯕꯣꯜ ꯌꯦꯡꯅꯕꯒꯤ ꯑꯁ ꯇꯨꯝꯐꯝꯒ ꯈꯪꯗꯦ
ꯕꯣꯜ ꯍꯧꯔꯕꯣ ꯍꯧꯖꯤꯛ ꯍꯧꯖꯤꯛ
ꯍꯧꯔ ꯃꯥꯜꯂꯦ ꯃꯤ ꯃꯌꯥꯝ ꯌꯦꯡꯉꯦ ꯃꯪꯒꯣꯟꯗ ꯑꯩ ꯌꯥꯖꯦ ꯌꯥꯝ ꯅꯨꯡꯉꯥꯏꯇ꯭ꯔꯦ ꯌꯥꯝ ꯊꯨꯗꯦꯛꯅꯤꯡꯉꯤ
ꯍꯥꯏꯗꯤ ꯅꯥꯕꯒꯤꯔꯣ ꯇꯥꯃꯣ
ꯎꯝ ꯍꯩꯅꯗꯕ
ꯍꯪꯕꯤꯌꯣ ꯇꯥꯃꯣ ꯂꯣꯏꯗꯧꯔꯁꯤꯗꯤ ꯕꯦꯠ ꯕꯦꯠ
ꯉꯁꯥꯏꯁꯨ ꯅꯨꯡꯊꯤꯟ ꯇꯨꯝꯕꯗꯣ ꯑꯗꯨ ꯏꯟꯗꯤꯌꯥꯅ ꯏꯟꯗꯤꯌꯥ ꯈꯨꯣꯏꯅꯥꯎ ꯍꯥꯏꯕ ꯑꯩꯁꯦ ꯌꯥ ꯀꯥ ꯇꯨꯝꯃꯦ
ꯎꯝ ꯅꯥꯆꯅꯥꯈꯣꯏꯅꯤ ꯇꯃ
ꯉꯁꯥꯏꯖꯦ
ꯅꯠꯇꯦ ꯉꯁꯥꯏ ꯅꯠꯇꯦ ꯑꯇꯩ ꯑꯇꯩ ꯁꯨꯝ ꯃꯔꯛ ꯃꯔꯛꯇ
ꯅꯍꯥꯛꯃꯨꯛ ꯇꯧꯈꯤꯕꯔꯥ
ꯑ ꯅꯍꯥꯟ ꯑꯃꯨꯛ ꯃꯌꯥꯝ ꯃꯌꯥꯝꯅꯤꯗ ꯍꯥꯏꯗꯤ ꯑꯃꯨꯛꯇꯪ ꯑꯗꯩꯀ ꯑꯗꯨꯝ ꯇꯥꯃꯣ ꯍꯦꯛ ꯑꯗꯨꯝ ꯇꯣꯏꯗꯤ ꯇꯣꯏꯔꯤꯅꯦ
ꯑ ꯎꯝ ꯀꯥꯏ ꯇꯦ
ꯍꯥꯏꯗꯤ ꯑꯩꯅ ꯑꯗꯨꯝ ꯈꯪꯉꯦꯕ ꯍꯥꯏꯗꯤ ꯁꯨꯝ ꯇꯥꯃꯣꯁꯦ ꯋꯥꯕꯒꯤꯅꯤ ꯈꯣꯠꯄꯒꯤꯅꯤꯁꯦ
ꯎꯝ ꯑꯗꯨꯅ ꯑꯩꯈꯣꯏꯁꯦ ꯋꯥꯕꯩꯗꯤ ꯅꯠꯇꯦ ꯐꯖꯅ ꯇꯨꯝꯕꯩꯁꯨ ꯅꯠꯇꯦ ꯎꯝ ꯁꯣꯔ ꯍꯣꯟꯖꯤꯟꯕ ꯀꯩꯗꯧꯕꯗꯅꯦ ꯐꯨꯟꯕ ꯌꯥꯎꯕꯩꯅꯦ ꯍꯥꯏ ꯍꯥꯏꯗꯤ ꯅꯨꯡꯉꯥꯏ ꯐꯠꯇꯕ ꯑꯃ ꯌꯥꯎꯕꯒꯤꯅꯤ ꯍꯥꯏ
ꯎꯝ ꯑꯗꯣ ꯑꯩꯈꯣꯏ ꯑꯩꯈꯣꯏꯒꯤ ꯊꯥꯖꯅꯕꯤꯗꯗꯤ ꯑꯗꯨꯝ ꯍꯥꯏꯗꯤ ꯋꯥꯕꯒꯤ ꯐꯖꯅ ꯅꯨꯡꯉꯥꯏꯅ
ꯑꯥ ꯐꯖꯅ ꯇꯨꯝꯕꯅꯦꯅ ꯂꯧꯅꯗ꯭ꯔꯅꯦ ꯑꯗꯨ ꯅꯠꯇꯦ ꯅꯠꯇꯦ ꯍꯥꯏꯌꯦꯕ
ꯑꯩꯁꯨ ꯑꯗꯨꯃꯥꯏꯅ ꯂꯧꯋꯏ
ꯑꯈꯣꯏ ꯊꯖꯗ
ꯍꯥꯏꯗꯤ ꯑꯩꯁꯨ ꯑꯗꯨꯝ ꯑꯗꯨꯃꯥꯏꯅ ꯍꯦꯛ ꯅꯥꯈꯣꯛ ꯅꯥꯈꯣꯛ ꯇꯨꯝꯕꯅꯦꯕ ꯍꯥꯏꯗꯤ ꯏꯁꯥꯁꯦ ꯑꯗꯨꯝ ꯋꯥꯕꯩꯇ ꯑꯗꯨꯝ ꯇꯧꯗꯣꯏꯅꯦꯕ
ꯇꯃꯦ ꯅꯪꯁꯨ
ꯍꯥꯏꯗꯤ ꯇꯨꯝꯃꯦ ꯍꯥꯏꯗꯤ ꯅꯥꯈꯣꯏꯑ ꯍꯥꯏ ꯅꯠꯇ꯭ꯔꯥ
ꯑ ꯁꯥꯏ ꯑꯩ ꯐꯔꯂ ꯑꯃꯃꯦ ꯑꯪ ꯋꯥꯏꯒꯤꯕꯗꯣ ꯋꯥꯏꯠꯀꯤ ꯐꯠꯇꯣ
ꯎꯝ
ꯆꯨꯕꯗꯤ ꯅꯠꯇꯕ ꯃꯥꯜꯂꯦ ꯃꯥꯒꯤꯁꯦ ꯀꯩꯝ ꯇꯧꯗꯦꯕ ꯑꯩꯅ ꯌꯦꯡꯕꯗ ꯆꯕ ꯅꯠꯇꯤꯌꯦ ꯆꯨꯝꯅ ꯃꯣꯠꯄꯗꯣ ꯁꯨꯔꯃꯤꯅ ꯀꯣꯛꯏꯗꯅ
ꯎꯝ ꯑꯗꯨꯑꯣꯏꯁꯨ ꯁꯤꯡꯉꯨ ꯍꯥꯏꯌꯣ ꯃꯤ ꯐꯨꯔꯤꯠꯄꯨ ꯑꯗꯨꯃꯥꯏꯅ ꯑꯗꯨ ꯇꯧꯕ ꯌꯥꯕ꯭ꯔꯥ ꯈꯣꯠꯄ꯭ꯔꯥ ꯅꯣꯏꯒꯤꯗꯤ ꯑꯩꯅ ꯇꯧꯔꯗꯤ ꯀꯩ ꯍꯥꯏꯅꯤ ꯈꯣꯠꯅꯤꯅ
ꯑꯗ
ꯑꯃꯨꯀ ꯇꯥꯃꯣꯅ ꯎ ꯂꯩ ꯂꯩ ꯄꯥꯕ ꯊꯒꯥꯏꯣ
ꯎꯝ ꯀꯩ ꯀꯦ
ꯑꯦ ꯣꯜ ꯌꯡꯉ ꯆꯣꯅ ꯇꯥꯟꯊꯣꯛꯀ
ꯅꯪ ꯑꯗꯨ ꯌꯥꯗꯦ ꯑꯉꯥꯡꯗ
ꯀꯩꯒꯤ ꯣꯜꯁ ꯀ ꯈꯟꯗꯗꯤ
ꯀ꯭ꯂꯥꯁꯥꯁ ꯏꯂꯚꯦꯟ ꯀꯥꯔꯕꯅꯦ ꯑꯉꯥꯡꯁꯦ ꯂꯥꯏꯔꯤꯛ ꯄꯥꯍꯟꯒꯗꯕꯅꯦ ꯈꯨꯖꯤꯟꯁꯦ ꯈꯔ ꯁꯥꯡꯉꯦꯅ ꯇꯧꯔꯒꯅꯦ ꯃꯇꯦꯛ ꯃꯇꯦꯛ ꯇꯦꯛꯄ ꯍꯧꯔꯛꯑꯦꯕ
ꯑꯗꯨ ꯑꯗꯨꯃꯥꯏꯅ ꯇꯦꯟꯅ ꯑꯗꯨꯝ ꯂꯩꯕ ꯌꯥꯏ ꯀꯩꯅꯣ ꯇꯥꯃꯣ
ꯁꯥꯡꯕꯁꯤꯅꯅꯦꯅꯦ ꯀꯂꯔ ꯀꯩꯀꯥ ꯇꯩꯕꯗꯅꯦ ꯃꯁꯛ ꯐꯖꯕꯩ ꯇꯥꯏꯞꯇ ꯈꯨꯠ ꯊꯤꯔꯝꯕꯗꯣ ꯈꯤꯇꯪ ꯌꯦꯡꯉꯦ ꯌꯥꯕ ꯗꯥꯛꯇꯔꯒ
ꯑꯗꯣ ꯇꯦꯟꯕꯅ ꯍꯦꯟꯅ ꯃꯁꯥ ꯅꯥꯟꯕꯅꯤ ꯇꯥꯝꯃꯣ
ꯑꯩꯅ ꯄꯥꯝꯗ꯭ꯔꯗꯤ ꯄꯥꯝꯗ꯭ꯔꯦ ꯃꯤꯅ ꯋꯥꯡ ꯉꯥꯡꯝꯕꯗ ꯌꯦꯠꯁꯟꯒꯅꯨ ꯌꯦꯠꯁꯟꯒꯅꯨ ꯌꯦꯠꯁꯟꯒꯅꯨ
ꯎꯝ ꯇꯥꯃꯣ ꯌꯦꯁꯤꯟꯕ ꯅꯠꯇꯦꯌꯦꯁꯨꯝ ꯍꯥꯏꯕꯅꯤ ꯌꯦꯡꯕꯗ ꯍꯥꯏꯗꯤ ꯌꯥꯝ ꯌꯥꯝꯅ ꯍꯦꯜꯗꯤ ꯋꯦꯜꯗꯤ ꯑꯣꯏꯕ ꯃꯥꯟꯕꯅꯤ
ꯑꯣ ꯑꯗꯨꯗꯤ ꯑꯣ ꯑꯣꯦ ꯑꯣꯀꯦ ꯐ ꯍꯥꯏꯔꯁꯤ ꯃꯁꯤꯒꯤ ꯋꯥꯔꯤꯁꯤꯦ ꯍꯣꯔꯦꯟ ꯍꯥꯏꯅꯔꯁꯤ ꯁꯦ ꯑꯗꯨꯒꯤ ꯋꯥꯔꯤꯗꯣ
ꯂꯥꯟꯅ ꯈꯟꯒꯅꯨ ꯍꯥꯏꯕ ꯇꯥꯃꯣ ꯍꯥꯏꯗꯤ ꯈꯨꯖꯤꯟꯁꯤ ꯇꯦꯟꯅ ꯂꯩꯔꯗꯤ ꯁꯨꯝ ꯑꯗꯨꯃꯥꯏꯅ ꯑꯗꯨꯝ ꯅꯥꯍꯟꯕ ꯇꯥꯏꯞ ꯇꯧꯕꯗꯣ ꯑꯗꯨꯗꯨꯒꯤꯅꯤ ꯑꯗꯨꯃꯥꯏꯅ ꯍꯥꯏꯕꯅꯤ ꯇꯥꯃꯣ ꯁꯥꯎꯕꯤꯒꯅꯨ ꯈꯠꯅꯁꯦ ꯍꯥꯏꯕ ꯅꯠꯇꯦ ꯌꯦꯦꯕꯠꯕ ꯇꯃꯣꯅ ꯍꯥꯏꯕꯗꯣ ꯌꯥꯏꯌꯦ ꯑꯩ ꯑꯗꯨꯝ ꯇꯥꯃꯣꯅ ꯁꯥꯡꯉꯁꯨ ꯀꯩꯒꯤ ꯁꯥꯡꯍꯜꯂꯤꯅꯣ ꯈꯔ ꯆ ꯑꯗꯨꯝ ꯇ ꯑꯗꯨꯗꯤ
ꯊꯒꯠꯆꯔꯤ
ꯅꯣꯛꯄꯤꯕꯤ ꯍꯥꯏꯗꯤ ꯀꯩ ꯍꯥꯏꯇꯥꯔꯦ ꯁꯨꯝ ꯑꯩ ꯏꯁꯥꯅꯗꯤ ꯃꯌꯥꯝ ꯁꯥꯍꯜꯂꯝꯃꯦ ꯑꯗꯨꯕꯨ ꯀꯩꯀꯥꯟꯗ ꯅꯣꯟꯅ ꯑꯗꯨꯃꯥꯏꯅ ꯈꯟꯗꯣꯔꯛꯈꯤꯑꯕꯀꯣ
ꯑꯦꯖ ꯤꯟ ꯇꯞ ꯑꯩꯗꯤ ꯍꯪꯒꯣꯏ
ꯑꯦ ꯀꯩꯒꯤ ꯁꯦꯝ ꯇꯨ ꯁꯦꯝꯅꯤ ꯀꯩꯅꯣ ꯅꯨꯄꯥꯁꯨ ꯈꯨꯖꯤꯟꯅꯤ ꯅꯨꯄꯤꯁꯨ ꯈꯨꯖꯤꯟꯅꯤ ꯈꯨꯖꯤꯟ ꯈꯨꯖꯤꯟ ꯁꯦꯝ
ꯑꯥ ꯑꯗꯨꯁꯨ ꯄꯛꯇꯦꯉꯣ ꯅꯨꯄꯥ ꯂꯩꯌꯦ ꯅꯣꯏ ꯏꯃꯥꯟꯅꯕ ꯑꯃꯁꯨ ꯂꯩꯗꯥꯏ ꯅꯦꯝ ꯄꯨꯂꯤꯁ ꯇꯩꯕꯗꯣ ꯃꯈꯨꯠꯇ
ꯎꯝ ꯑꯗꯨꯗꯨꯕꯨꯗꯤ ꯌꯥꯗ꯭ꯔꯦꯅꯦ ꯃꯁꯥꯒꯤꯅꯦ ꯍꯥꯏꯕ ꯑꯗꯨꯝ ꯂꯧꯗ꯭ꯔꯦ ꯑꯗꯨ ꯇꯥꯃꯣ ꯑꯩꯁꯨꯀꯣ ꯈꯜꯂꯤꯅꯤ ꯃꯣꯏꯒꯤ ꯑꯃ ꯔꯣꯁ ꯃꯦꯔꯤꯗꯣ
ꯎꯝ
ꯑꯩꯁꯨ ꯌꯨꯁ ꯇꯧꯁꯤꯔꯅ ꯌꯥ ꯈꯜꯂꯛꯄꯥ ꯁꯤꯖꯤꯟꯅꯁꯤꯔꯅ
ꯇꯥꯏ ꯍꯥꯏꯕꯅꯤꯅꯦ
ꯑꯣ ꯑꯥ ꯑꯥ ꯑꯥꯥ
ꯁꯤꯖꯤꯟꯅꯒꯅꯣ ꯁꯤꯖꯤꯟꯅꯒꯅꯣ
ꯀꯩꯒꯤꯅꯣ ꯄꯩꯁꯥ ꯃꯥꯡꯅꯤ
ꯅꯠꯇꯕ ꯑꯗꯨꯅ ꯑꯗꯨꯗꯣ ꯑꯗꯨ ꯅꯠꯇꯕ ꯑꯃ ꯁꯤꯟꯅꯧꯕꯥ ꯑꯩ ꯍꯥꯏꯔꯛꯀꯦ ꯁꯤ ꯂꯣꯏꯔꯒ ꯀꯣꯟꯅ ꯃꯊꯪꯗ
ꯎꯝ ꯁꯤꯗ ꯑꯗꯨꯝ ꯍꯥꯏꯔꯁꯨ ꯌꯥꯔꯗꯨꯕꯨ
ꯌꯥꯗꯕ ꯍ
ꯍꯣꯏ ꯕꯣꯁ
ꯉꯥꯏ ꯈꯨꯠ ꯂꯣꯏꯅ ꯅꯥꯏꯗꯤ ꯏꯁꯥꯁꯦ ꯉꯁꯥꯏ ꯇꯨꯝꯁꯤꯠ ꯐꯥꯗꯕꯩ ꯉꯥꯎꯔꯤ ꯐꯩꯔꯤ ꯍꯧꯒꯠꯂꯛꯄꯗꯨꯗ ꯑꯩꯅ ꯁꯨꯝ ꯂꯥꯛꯄꯗ ꯒ꯭ꯌꯥꯟ ꯇꯥꯔꯛꯄꯗ ꯇꯨꯏꯁꯟ ꯃꯐꯝ ꯌꯧ ꯂꯩꯔꯝꯃꯤ
ꯎꯝ ꯇꯥꯃꯣ ꯁꯣꯔꯥꯠꯇꯤ ꯇꯨꯝꯅꯤꯡꯒꯦ ꯇꯨꯝꯅꯤꯡꯒꯦ ꯇꯨꯝꯅꯤꯡꯒꯦ ꯇꯨꯝꯅꯤꯡꯒꯦ ꯇꯧꯕꯗꯤ ꯑꯗꯨꯝ ꯃꯥꯟꯕꯅꯦꯕ ꯉꯁꯥꯏꯒꯤ ꯑꯗꯨꯃꯥꯏꯅ ꯆꯠꯄꯗꯨꯁꯨ
ꯀꯃꯥꯏꯅꯅꯣ ꯍꯥꯏꯖꯦ
ꯍꯥꯏꯗꯤ ꯑꯩꯅ ꯁꯤ ꯁꯤꯒꯤ ꯁꯤꯒꯤ ꯁꯤꯒꯤ ꯋꯥꯔꯤꯁ ꯁꯤ ꯀꯃꯥꯏ ꯇꯧꯕꯅꯣ ꯀꯃꯥꯏ ꯇꯧꯕꯅꯣ ꯍꯪꯉꯦꯗꯅꯥ
ꯎꯝ
ꯑꯗꯒꯤ ꯇꯃꯣꯅꯥ ꯒ꯭ꯌꯥꯟ ꯇꯥꯍꯧꯗ꯭ꯔꯦ ꯈꯣꯠꯇ꯭ꯔꯦ ꯑꯗꯨ ꯇꯧꯗ꯭ꯔꯦ ꯑꯗꯨꯝ ꯍꯥꯏꯗꯅ
ꯑꯥ
ꯑꯗꯨꯗꯨꯒ ꯋꯥ ꯉꯥꯡꯕꯗꯣ ꯑꯗꯨꯗꯨꯁꯨ ꯑꯗꯨꯝ ꯎꯏꯕꯒꯤ ꯇꯥꯏꯞ ꯉꯥꯡꯉꯦꯕꯀꯣ
ꯑꯣ ꯉꯁꯥꯏ ꯀꯣꯜꯗꯣ
ꯑ
ꯎꯝ
ꯑꯗꯨꯗ ꯑꯩꯅ ꯑꯗꯨꯝ ꯈꯪꯉꯕ ꯍꯥꯏꯗꯤ ꯒ꯭ꯌꯥꯟ ꯐꯖꯅ ꯇꯥꯗ꯭ꯔꯤꯕ ꯃꯥꯜꯂꯤ ꯎꯏꯔꯤ ꯎꯏꯔꯤ ꯇꯨꯝꯕ ꯍꯧꯒꯠꯂ ꯔꯃꯤꯠ ꯐꯥꯛꯂꯤ ꯐꯥꯛꯂꯤ ꯇꯧꯕꯗꯣ
ꯑ ꯑꯗꯨꯅꯦ ꯂꯥꯛꯏꯗꯣ ꯈꯣꯏꯅꯥꯎꯅ ꯍꯧꯗꯣꯔꯛꯑꯦꯕ ꯑꯗꯩ ꯑꯩꯁꯦ ꯑꯗꯨꯝ ꯀꯨꯝꯊꯔꯛꯑꯒ ꯐꯣꯟꯁꯦ ꯎꯝ ꯄꯥꯏꯔꯦ ꯀꯣꯂꯣꯝ ꯑꯃ ꯄꯥꯏꯔꯦ ꯑꯗꯩ ꯉꯥꯏꯍꯥꯛ ꯑꯗꯨꯨꯗ ꯑꯃꯨꯛ ꯀꯣꯛꯇꯣ ꯍꯥꯏꯗꯤ ꯎꯝ ꯉꯥꯎꯕꯩ ꯇꯥꯏꯞ ꯇꯧꯕꯅꯤꯅ ꯁꯥꯇꯤꯟ ꯊꯤꯕ ꯑꯃꯨꯛ ꯈꯪꯗ꯭ꯔꯦ ꯁꯥꯇꯤꯟꯗꯣ ꯇꯦꯕꯜ ꯃꯊꯛꯇꯗꯤ ꯏꯐꯣꯡ ꯐꯣꯡꯅ ꯂꯩꯔꯤꯕ ꯑꯗꯨ ꯑꯃꯨꯛ ꯊꯦꯡꯅꯔꯦ ꯑꯃꯨꯛ ꯄꯥꯏꯔꯦ ꯑꯗꯨ ꯑꯃꯨꯛ ꯂꯥꯛꯏꯗꯣ
ꯑꯗꯨ ꯑꯗꯨꯃꯥꯏꯅ ꯑꯗꯨꯝ ꯇꯧꯋꯦ ꯑꯗꯨꯗꯣ ꯒꯤ ꯑꯗꯨꯃꯥꯏꯅ ꯒ꯭ꯌꯥꯟꯁꯤ ꯏꯇꯥ ꯇꯥꯗꯕ ꯃꯥꯟꯕ ꯑꯗꯨꯗꯨꯒꯤꯅꯤ ꯅꯨꯡꯊꯤꯜ ꯇꯨꯝꯃꯨꯔꯕꯅꯤꯅ ꯍꯧꯖꯤꯛ ꯀꯩꯁꯨ ꯇꯨꯝꯅꯤꯡꯉꯝ ꯃꯔꯣꯏꯗꯥ
ꯎꯝ ꯍꯥꯀꯥꯥꯝꯗꯤ ꯆꯜꯂꯝꯃꯦ ꯈꯪꯗꯦ ꯄꯪꯇꯨꯝ ꯇꯨꯝ ꯅꯣꯏꯔꯗꯣꯏꯅꯤ
ꯅꯄꯤꯤꯕꯤ ꯋꯥ
ꯑꯗꯨꯃꯥꯏꯅ ꯍꯥꯏꯒꯅꯨ ꯁꯤꯗ ꯁꯤꯗ ꯀꯣ ꯣꯛꯄꯤꯕꯤ ꯑꯗꯨ ꯑꯗꯥ ꯑ ꯀꯦꯕ ꯇꯥꯏꯞ ꯇꯧꯕꯗꯣꯗꯣ ꯉꯥꯡꯉꯒꯅ ꯁꯨꯝꯅ ꯅꯪ ꯄ꯭ꯂꯦꯟ ꯑꯣꯏꯅ ꯋꯥꯗꯣ ꯐꯖꯅ ꯉꯥꯡꯉꯣꯕ ꯍꯥꯏꯗꯤ ꯏ ꯂꯩ ꯏꯗꯅꯥ
ꯎꯝ ꯑꯣ ꯁꯨꯝ ꯊꯦꯡꯅꯕꯗ ꯁꯨꯝ ꯏꯀꯥꯏꯕ ꯋꯥꯅꯤꯗ ꯑꯗ ꯀꯥꯏꯗꯤ ꯀꯩꯝ ꯀꯥꯏꯔꯝꯃꯣꯏꯅ
ꯑ ꯌꯥꯗꯦ ꯑꯩꯅ ꯐꯖꯅ ꯉꯥꯡꯉꯨ ꯑꯩꯗꯤ ꯐꯖꯅ ꯉꯥꯡꯉꯨ
ꯎꯝ ꯑꯗꯨꯒꯤ ꯍꯪꯕꯅꯦ ꯑꯩꯁꯨ ꯎꯝ ꯎꯝ ꯑꯗꯨ ꯁꯤ ꯉꯁꯥꯏꯁꯤꯒꯤ ꯍꯜꯂꯛꯄꯗꯣ ꯑꯗꯨꯗꯤ ꯆꯥꯛ ꯆꯥꯈꯣ ꯆꯥꯛ ꯆꯥꯗ꯭ꯔꯦ ꯀꯩꯔꯤꯒꯤꯅꯣ ꯆꯥꯛ ꯆꯥꯗ꯭ꯔꯦ ꯆꯥꯛ ꯆ ꯂꯥꯎꯗꯦ ꯍꯥꯏꯗꯕ꯭ꯔꯥ ꯑꯥ
ꯑꯩ ꯉꯁꯥ ꯑꯌꯨꯛ ꯆꯠꯂꯝꯗꯥꯏ ꯆꯥꯏ ꯍꯥꯏꯗꯨꯗꯤ ꯀꯥꯡꯪꯍꯧꯗ꯭ꯔꯒ
ꯎꯝ ꯑꯩꯅ ꯍꯥꯏꯗꯤ ꯅꯨꯃꯤꯗꯥꯡꯒꯤ ꯅꯨꯃꯤꯗꯥꯡꯒꯤ
ꯑꯣ ꯁꯤꯗ ꯂ ꯃꯃꯥꯅ ꯌꯥꯔꯦ ꯐꯔꯦ ꯊꯨꯝ
ꯑꯗꯨꯗꯨꯒ ꯑꯗꯨꯝ ꯂꯣꯏꯁꯤꯜꯂꯦ ꯋꯥ
ꯎꯝ ꯔꯁꯟ ꯔꯔꯗꯤ ꯀꯩꯅꯅꯦ
ꯂꯣꯏꯁꯤꯟꯍꯟꯅꯤꯡꯗꯕ ꯍꯥꯏꯗꯤ ꯑꯗꯨꯗꯁꯨ ꯈꯔꯒ ꯑꯃꯨꯛ ꯆꯥꯍꯟꯅꯤꯡꯕꯗꯣ ꯑꯗꯨꯅꯤꯗ
ꯑꯩꯕ
ꯂꯣꯏꯁꯤꯟꯍꯟꯅꯤꯡꯗꯕ ꯍꯥꯏꯇꯥꯔꯦ ꯍꯥꯏꯗꯤ ꯑꯗꯨꯒꯤ ꯍꯥꯏꯔꯛꯄ ꯀꯥꯟꯗꯣ ꯑꯗꯨꯗꯁꯨ ꯈꯔ ꯑꯃꯨꯛ ꯆꯥꯍꯟꯅꯤꯡꯕꯗꯣ ꯑꯗꯨ ꯇꯣ ꯍꯗꯥ
ꯇ ꯀ ꯌꯥꯁ ꯌꯥꯗ ꯌꯥꯔ
ꯎꯝ ꯑꯗꯨꯕꯨꯗꯤ ꯇꯥꯃꯣ ꯆꯨꯝꯃꯦ ꯑꯗꯣ ꯑꯩꯁꯨ ꯑꯩꯗꯤ ꯍꯦꯛꯇ ꯐꯩꯅꯤ ꯃꯤꯟꯁ ꯊꯦꯝꯃꯒꯁꯨ ꯃꯌꯥꯝ ꯃꯌꯥꯝ ꯃꯌꯥꯝ
ꯆꯗ ꯄꯥꯏꯨ ꯋꯥ
ꯎꯝ ꯀꯗꯧꯔꯒꯦ
ꯑ
ꯀꯩꯗꯧꯈ꯭ꯔꯕ ꯖꯥꯠꯅꯣ ꯊꯕꯛ ꯇꯧꯔꯤꯕꯔꯥ
ꯍꯜꯂꯣ
ꯇꯥꯏꯌꯦ ꯇꯥꯏꯌꯦ
ꯍꯝ ꯐꯣꯟ ꯂꯣꯛ ꯇꯥꯈꯤꯕ ꯑꯗꯨ ꯍꯥꯡꯕꯅꯤꯗ
ꯍꯥꯡꯍꯟꯕ ꯃꯉꯣꯟꯗ ꯔ ꯑꯗꯣ ꯀꯩ ꯍꯥꯏꯇꯥꯔꯦ ꯑꯗꯨꯃꯥꯏꯅ ꯇꯧꯋꯔꯤꯀꯥꯟꯗꯣ ꯁꯤꯁꯦ ꯑꯩꯅ ꯑꯩꯁꯦ ꯏꯟꯗꯤꯔꯥ ꯇꯥꯝꯒꯗ꯭ꯔꯥ ꯃꯥ ꯇꯥꯝꯒꯗ꯭ꯔꯥ
ꯑꯗꯦ
ꯎꯝ ꯍꯥꯏꯗꯤ ꯑꯦꯅꯤ ꯐꯣꯟ ꯈꯨꯗꯤꯡꯃꯛꯀꯤ ꯑꯗꯨꯝ ꯌꯥꯔꯝꯕ ꯌꯥꯏꯕꯀꯣ ꯃꯣꯏꯒꯤ ꯍꯧꯖꯤꯛ ꯍꯧꯖꯤꯛ ꯑꯗꯨꯃꯥꯏꯅ ꯂꯣꯛ ꯍꯥꯡꯉꯀꯥꯟꯗꯣ ꯑꯗꯨꯗ ꯃꯥꯒꯤ ꯐꯤꯡꯒꯔ ꯄ ꯍꯥꯞꯣ ꯇꯃꯒꯤ ꯎ
ꯑ ꯌꯥꯏꯅꯦ ꯑꯗꯨꯁꯨꯣ
ꯑꯗꯨꯅꯤ ꯍꯥꯏꯁꯦ ꯃꯥꯗꯤ ꯃꯥꯗꯤ ꯀꯔꯤꯝ ꯈꯪꯉꯔꯣꯏꯗꯅ
ꯑꯗ ꯄꯥꯏ ꯀꯒ ꯇꯧꯈ꯭ꯔꯦꯦ
ꯎꯝ
ꯎꯝ ꯍꯣꯏ ꯍꯣꯏ ꯃꯥꯒꯦ
ꯎꯝ